ꯇꯥꯄ ꯍꯜꯂ ꯎꯝ
ꯇꯨꯝꯅꯤꯡꯗ꯭ꯔꯤꯕꯣ ꯍꯧꯖꯤꯛꯐꯥꯎ
ꯈꯪꯗꯦꯗ
ꯇꯨꯝꯗꯕꯤꯗ ꯂꯩꯕꯗꯣ ꯌꯥꯝ ꯉꯥꯛꯑꯦꯅꯦ ꯕꯧꯁꯨ ꯌꯦꯡꯉꯣꯏ ꯍꯥꯏꯌꯦꯦ ꯑꯗꯨꯒ ꯍꯧꯖꯤꯛꯐꯥꯎ ꯇꯨꯝꯗ꯭ꯔꯤ
ꯑꯦꯛꯖꯥꯝ ꯂꯣꯏꯕꯒꯤ ꯅꯍꯥꯟꯗꯤ ꯑꯦ ꯍꯥꯏꯕ ꯅꯠꯇ꯭ꯔꯒꯅ ꯑꯦꯛꯖꯥꯝ ꯂꯣꯏꯕꯅ ꯇꯣꯝꯅꯤꯡꯕꯗ ꯅꯪ ꯀꯣꯜ ꯇꯧꯔꯛꯄꯗ ꯈꯗ
ꯑꯗꯨ ꯑꯗꯨꯗꯤ ꯀꯩꯅꯣ ꯑꯣꯏꯕꯅꯦ ꯃꯤ ꯃꯌꯥꯝ ꯌꯥꯝꯅ ꯅꯨꯡꯉꯥꯏ ꯑꯣꯏꯕꯅꯤ ꯑꯦꯛꯖꯥꯝ ꯂꯩꯕ ꯀꯥꯟꯗ ꯂꯥꯏꯔꯤꯛ ꯏꯕ ꯀꯥꯟꯗꯗꯤ ꯌꯥꯝ ꯇꯨꯝꯅꯤꯡꯕꯗꯣ
ꯍꯣꯏ
ꯑꯗꯨꯒ ꯍꯧꯖꯤꯛꯇꯤ ꯑꯦꯛꯖꯥꯝ ꯂꯣꯏꯈ꯭ꯔꯕꯅꯤꯅ ꯇꯨꯝꯅꯤꯡꯗ꯭ꯔꯕꯅꯤꯅ ꯑꯗꯨꯝ ꯇꯧꯕꯅꯦ ꯍꯥꯏꯕ ꯀꯩꯒꯤꯅꯣ ꯈꯪꯗꯦ ꯑꯉꯛꯄꯅꯦꯀꯣ ꯃꯤꯁꯤꯡꯁꯦ
ꯍꯣꯏ ꯑꯌꯨꯛ ꯍꯧꯒꯠꯄꯗꯣ ꯑꯩ ꯉꯟꯅ ꯍꯧꯒꯠꯄꯗꯣ ꯁꯕꯦꯟꯅꯤ ꯁꯤꯛꯖ ꯃꯨꯛꯀꯥ ꯍꯧꯒꯠꯂꯗꯤ ꯇꯨꯝꯅꯤꯡꯕꯅ ꯉꯝꯃꯔꯣꯏ꯫ ꯃꯤꯗꯤ ꯐꯖꯅ ꯄꯦꯠꯅ ꯇꯨꯝꯗꯕꯒꯤꯀꯣ
ꯑ ꯑꯩꯁꯨ ꯑꯗꯨꯃꯥꯏꯅ ꯇꯧꯋꯦ ꯉꯔꯥꯡ ꯑꯩꯁꯨ ꯍꯟꯗꯛꯁꯦ ꯇꯦꯛ ꯊꯦꯡ ꯊꯦꯡꯅ ꯇꯨꯝꯃꯦ ꯍꯥꯏꯕ
ꯎꯝ꯫
ꯑꯗꯨꯒ ꯊꯦꯡ ꯊꯦꯡꯅ ꯇꯨꯝꯃꯒ ꯑꯩꯅ ꯍꯧꯒꯠꯄ ꯀꯥꯟꯗ꯫ ꯄꯨꯡ ꯇꯔꯨꯛꯀꯨꯝꯕꯗ ꯍꯧꯒꯠꯂꯦ ꯍꯥꯏꯕꯀꯣ꯫
ꯎꯝ꯫
ꯑꯗꯨꯀꯥꯟꯗꯗꯤ ꯑꯩꯁꯦ ꯑꯁ꯫ ꯑꯩ ꯉꯁꯤꯗꯤ ꯍꯧꯒꯠꯇꯕꯗꯤ ꯌꯥꯔꯔꯣꯏ ꯍꯧꯒꯠ ꯄꯥꯈꯠꯂꯒ ꯑꯩ ꯂꯩꯔꯤꯛ ꯄꯥꯕ ꯉꯝ ꯂꯩꯔꯛ ꯄꯥꯗꯣꯏꯅꯦ ꯍꯥꯏꯔꯒ ꯍꯧꯒꯠꯂꯦ ꯑꯗꯨꯒ꯫ ꯑꯗꯨꯝ ꯇꯨꯝꯅꯤꯡꯒꯗꯤ ꯇꯨꯝꯅꯤꯡꯒꯅꯤ ꯑꯁ ꯃꯤꯅꯤꯠ꯫ ꯀꯨꯟꯊ꯭ꯔꯥꯒꯨꯝꯕ ꯇꯨꯝꯒꯦ ꯍꯥꯏꯔꯒ ꯇꯨꯝꯊꯣꯛꯑꯅꯤ ꯑꯗꯨꯒ꯫ ꯑꯃꯨꯛꯀ ꯃꯤꯀꯞ ꯊꯣꯛꯀꯅꯤ ꯑꯗꯨꯒ ꯑꯁ ꯑꯩ ꯇꯨꯝꯅꯤꯡꯉꯦ ꯑꯃꯨꯛꯀ꯫ ꯀꯨꯟꯊ꯭ꯔꯥ ꯇꯨꯝꯒꯤ ꯑꯗꯨꯝ ꯇꯧꯔꯒ ꯍꯣꯔꯦꯟꯗꯤ ꯄꯨꯡ ꯇꯔꯥ ꯑꯗꯨꯋꯥꯏꯗ ꯍꯧꯒꯠ ꯇꯣꯏꯅꯦ ꯍꯥꯏꯕ ꯑꯗꯨꯝ ꯇꯧꯋꯦ ꯍꯥꯏꯕ ꯀꯩꯒꯤꯅꯣ ꯈꯪꯗꯦ꯫
ꯅꯍꯥꯟꯁꯨ ꯑꯩ ꯏꯌꯥꯝꯕ ꯀꯩꯅꯣ ꯏꯅꯥꯎ ꯅꯨꯄꯥ ꯑꯃꯗꯣ ꯏꯕꯅꯤ ꯇꯨꯝꯃꯦꯕ꯫ ꯑꯌꯨꯛ ꯍꯧꯒꯠꯄꯗꯣ ꯁꯤꯛ ꯆꯈꯔ ꯏꯕꯅꯤ ꯉꯟꯅ ꯍꯧꯒꯠꯂꯦ ꯃꯥ ꯏꯁꯤꯡ ꯊꯛꯅꯤꯡꯉꯤ ꯍꯥꯏꯕꯒꯤ꯫
ꯎꯝ꯫
ꯍꯣꯏꯅꯦ ꯑꯦꯍꯤꯡ ꯍꯧꯒꯠꯂꯦ ꯍꯦꯛ ꯍꯧꯒꯠꯂꯒ ꯇꯨꯝꯕ ꯀꯥꯟꯗ꯫ ꯅꯣꯛꯅꯤꯡꯕꯗꯣ ꯑꯩ ꯑꯃꯨꯛꯀ ꯇꯨꯝꯈ꯭ꯔꯕꯩ ꯃꯥꯁꯦ ꯑꯩꯁꯦ ꯃꯣꯏꯗ ꯑꯃꯨꯛꯀꯥ ꯍꯧꯒꯠꯄꯥꯁꯦ꯫ ꯏꯆꯦ ꯅꯪ ꯉꯁꯤ ꯑꯦꯛꯖꯥꯝ ꯂꯩꯇ꯭ꯔꯣ ꯍꯥꯏꯔꯒ ꯑꯩꯅ ꯑꯦꯛꯖꯥꯝ ꯂꯩꯌꯦ꯫ ꯄꯨꯡ ꯀꯌꯥ ꯇꯔꯥꯅ ꯏꯂꯚꯦꯟ ꯑꯩ ꯇꯨꯋꯦꯜ ꯍꯣꯏꯗ ꯆꯠꯊꯣꯛꯅꯤ ꯍꯥꯏꯕꯤꯌꯨ ꯑ ꯑꯗꯨ ꯑꯩ ꯌꯥꯏ ꯍꯥꯏꯔꯒ꯫
ꯅꯣꯛꯅꯤꯡꯉꯦ꯫
ꯑꯗꯨ ꯑꯩꯈꯣꯏ ꯅꯦꯅꯦꯗꯣ꯫ ꯍꯟꯗꯛꯇꯤ ꯃꯥꯁꯦ ꯊꯕꯛ ꯇꯧꯕꯁꯤꯁꯨ ꯌꯥꯝꯅ ꯍꯩꯈ꯭ꯔꯕ ꯃꯥꯜꯂꯦ ꯌꯥꯝꯅ꯫ ꯎꯝ ꯀꯩꯅꯣ ꯇꯧꯋꯦ꯫
ꯌꯥꯝ ꯍꯥꯏꯈ꯭ꯔꯦ ꯁꯠ ꯁꯠ ꯇꯧꯕꯁꯨ ꯍꯩꯈ꯭ꯔꯦ꯫
ꯎꯝ꯫ ꯎꯝ꯫
ꯑꯗꯨꯒꯤ ꯑꯩꯒꯤꯁꯤꯁꯨ ꯊꯕꯛ ꯂꯩꯇ꯭ꯔꯦꯕ꯫ ꯅꯍꯥꯟ ꯑꯉꯥꯡ ꯄꯣꯛꯄ ꯀꯥꯟꯗꯗꯤ ꯏꯕꯥꯅꯤꯁꯨ ꯈꯔꯗꯤ ꯋꯥꯗꯤ ꯋꯥ ꯋꯥꯕꯁꯦ ꯑꯩꯅ ꯋꯥꯕꯗ ꯌꯥꯝ ꯋꯥꯕꯗꯤ ꯅꯠꯇꯦ ꯑꯗꯨ ꯑꯣꯏꯔꯁꯨ ꯂꯩꯌꯦꯗꯅ꯫
ꯎꯝ ꯎꯝ꯫ ꯃꯥꯅ ꯑꯗꯨꯃꯥꯏꯅ ꯍꯥꯏꯕꯒꯤꯅꯦ ꯃꯥꯅ ꯊꯣꯡꯉꯣ꯫ ꯑꯗꯨꯅ ꯊꯣꯡꯉꯣ ꯑꯗꯨꯃꯥꯏꯅ ꯁꯦꯝꯃꯣ ꯃꯥꯅ ꯋꯥ ꯌꯥꯝꯕꯩꯅꯦ ꯑꯗꯨ ꯀꯥꯟꯗ꯫
ꯑꯩ ꯑꯁꯤꯒꯨꯝꯕꯗꯤ ꯀꯧꯈ꯭ꯔꯦ ꯑꯗꯨ ꯑꯣꯏꯔꯁꯨ ꯑꯩꯅ ꯑꯩꯗꯤ ꯌꯥꯝ ꯑꯗꯨꯝ ꯅꯣꯛꯑꯗꯤ꯫ ꯀꯩꯅꯣ ꯁꯦꯀ꯭ꯔꯦꯠꯇ ꯅꯣꯛꯄ ꯍꯩꯇꯦꯗꯅ꯫
ꯑꯗꯨꯒꯤꯅꯦꯕ ꯑꯩꯅ ꯍꯧꯖꯤꯛꯐꯥꯎ ꯀꯥꯎꯗ꯭ꯔꯤꯁꯦ ꯑꯇꯣꯞꯄꯗꯤ ꯑꯗꯨꯝ ꯂꯣꯏꯅꯃꯛ ꯀꯥꯎꯊꯣꯛꯈ꯭ꯔꯦ ꯑꯗꯨ ꯑꯣꯏꯔꯁꯨ꯫ ꯅꯣꯛꯄ ꯀꯥꯟꯗ ꯅꯣꯛ ꯅꯣꯏꯕꯅꯤ ꯅꯣꯛ ꯃꯥꯜꯂꯦ ꯑꯉꯥꯡ ꯇꯨꯝꯕ ꯌꯥꯗ꯭ꯔꯦ ꯍꯥꯏꯕꯗꯨ ꯃꯥꯜꯂꯦ꯫
ꯑꯗꯨꯒꯨꯝꯕꯗꯤ ꯀꯥꯏꯗꯦꯅ ꯍꯥꯏꯔꯁꯨ꯫
ꯍꯣꯏ
ꯂꯩꯃꯤꯟꯅꯕꯅꯤꯅ ꯑꯗꯨꯝ ꯑꯃꯁꯨ ꯍꯥꯏꯗꯣꯏꯅꯦ ꯃꯥꯁꯨ ꯍꯥꯏꯗꯣꯏꯅꯦ ꯅꯠꯇ꯭ꯔꯥ
ꯎꯝ ꯑꯗꯨ ꯍꯥꯏꯗ꯭ꯔꯁꯨ ꯌꯥꯏ ꯑꯗꯨ ꯑꯣꯏꯔꯁꯨ ꯁꯤꯒꯨꯝꯕꯗꯤ
ꯑꯩꯈꯣꯏꯁꯨ ꯈꯥꯡꯉꯦ ꯍꯥꯏꯕ ꯗꯤꯁꯇꯔꯕ ꯇꯧꯕꯗꯤ ꯅꯠꯇꯦꯕ
ꯎꯝ
ꯑꯗꯨ ꯀꯩꯅꯣ ꯑꯩ ꯑ ꯑ ꯑꯩꯈꯣꯏ ꯑꯩ ꯀꯩꯅꯣ ꯋꯥꯔꯤ ꯁꯥꯕꯥ ꯅꯨꯄꯥ ꯑꯃꯗꯣ
ꯎꯝ
ꯃꯥ ꯐꯣꯟ ꯂꯧꯒꯦ ꯍꯥꯏꯌꯦ ꯑꯗꯨ ꯀꯔꯤ ꯍꯥꯏꯕ꯭ꯔꯥ ꯈꯪꯕ꯭ꯔꯥ ꯃꯥ ꯐꯣꯟ ꯑꯅꯧꯕ ꯂꯧꯒꯦꯅ ꯈꯟꯕ ꯃꯥ ꯃꯅꯥꯎꯅꯨꯄꯤꯅ ꯃꯥꯒꯤ ꯐꯣꯟ ꯅꯤꯕꯒꯤ
ꯎꯝ
ꯑꯗꯨ ꯍꯥꯏꯕ ꯑꯗꯨꯝ ꯀꯅꯥꯒꯤ ꯐꯣꯟꯗꯣ ꯑꯩꯉꯣꯟꯗ ꯄꯤꯒꯦ ꯑꯩꯒꯤ ꯐꯣꯟꯗꯣ ꯃꯥ ꯃꯥꯃꯥꯒꯤ ꯄꯤꯁꯤꯔꯥ ꯈꯟꯕ ꯑꯩꯅ ꯍꯥꯏꯈ꯭ꯔꯦ ꯑꯩꯁꯨ ꯁꯀꯦꯟꯍꯦꯟꯗꯤ ꯄꯥꯏꯕꯗ ꯋꯥꯔꯦ ꯄꯥꯏ ꯂꯩꯅꯤꯡꯉꯦ ꯑꯗꯨꯝ ꯅꯧꯅ ꯂꯩꯕꯤꯌꯨꯗꯅ ꯑꯩꯅ ꯗꯥꯏꯔꯦꯛ ꯍꯥꯏꯈ꯭ꯔꯕꯅꯤ
ꯏꯁ ꯑꯗꯨ ꯃꯥꯒꯤ ꯐꯣꯟꯁꯨ ꯅꯨꯡꯉꯥꯏꯕꯅꯦꯍꯦ
ꯅꯨꯡꯉꯥꯏꯔꯦ ꯃꯥꯁꯨ ꯑꯗꯨꯝ ꯂꯦꯇꯦꯁ ꯂꯦꯇꯦꯁꯇ ꯄꯥꯏꯅꯤ ꯃꯥꯁꯨ ꯑꯥꯏꯐꯣꯟ ꯑꯥꯏꯐꯣꯟꯒꯨꯝꯕꯗꯤ ꯅꯠꯇꯦ ꯑꯗꯨ ꯑꯣꯏꯔꯁꯨ ꯀꯣ
ꯎꯝ ꯑꯗꯨ ꯃꯥꯒꯤ ꯄꯥꯏꯌꯨ ꯌꯥꯗ꯭ꯔꯣ ꯅꯪꯁꯨ
ꯃꯥꯒꯤ ꯃꯅꯥꯎꯅꯨꯄꯤꯒꯤ ꯄꯤꯒꯦ ꯍꯥꯏꯌꯦ
ꯑꯗꯨꯒ ꯅꯪꯉꯣꯟꯗ ꯀꯅꯥꯒꯤ ꯄꯤꯒꯦ ꯍꯥꯏꯕ
ꯃꯥꯒꯤ ꯃꯅꯥꯎꯅꯨꯄꯤꯒꯤ ꯄꯤꯗꯣꯏ ꯃꯥꯜꯂꯦ
ꯃꯣꯏꯒꯤ ꯃꯅꯥꯎ ꯅꯨꯄꯤꯒꯤꯗꯤ ꯄꯥꯝꯗꯦ ꯍꯥꯏꯌꯣ ꯅꯪꯒꯤꯗꯤ ꯄꯥꯝꯃꯦ ꯑꯗꯨꯕꯨ ꯏꯅꯥꯎ ꯄꯤꯒꯤꯗꯤ ꯄꯥꯝꯗꯦ ꯍꯥꯏꯌꯣ
ꯀꯣꯟꯐꯤꯗꯦꯟꯁ ꯂꯩꯇ ꯍꯦ
ꯀꯅꯥꯅ ꯃꯅꯥꯎ ꯅꯨꯄꯤ ꯄꯥꯏꯗꯣꯏꯅꯣ ꯍꯥꯏꯕ ꯑꯁ ꯉꯝꯃꯔꯣꯏ ꯑꯩ ꯏꯊꯟꯗ ꯂꯧꯖꯔꯒꯦ ꯑꯩꯗꯤ
ꯃꯥꯒꯤꯁꯨ ꯄꯥꯏꯅꯤꯡꯗꯦ ꯑꯅꯧꯕ ꯂꯩꯕꯤꯗ꯭ꯔꯗꯤ
ꯍꯣꯏ ꯄꯥꯏꯔꯨꯅꯨ ꯍꯣꯔꯦꯟ ꯑꯃꯨꯛꯀ ꯃꯥꯒꯤ ꯄꯥꯏꯔꯒ ꯃꯥꯅ ꯒꯞ ꯊꯤ ꯇꯧꯔꯒ ꯂꯩꯔꯗꯤ
ꯎꯝ
ꯑꯗꯨꯕꯨ ꯁꯔꯨꯛꯄꯨꯗꯤ ꯅꯪ ꯄꯥꯏꯔꯅꯨ ꯅꯪꯅꯊꯟꯇ ꯀꯩꯅꯣ ꯇꯧꯖꯧ ꯂꯩꯖꯧ ꯑꯗꯨꯅ ꯍꯦꯟꯅ ꯐꯕꯅꯦ
ꯅꯠꯇꯦ ꯃꯥ ꯃꯥꯅ ꯂꯧꯕꯤꯕꯁꯨꯨ ꯌꯥꯕꯅꯦ ꯂꯧꯕꯁꯨ ꯃꯥꯁꯨ ꯀꯩꯅꯣꯍꯦ ꯃꯤꯗꯤ ꯑꯗꯨꯝ ꯂꯧꯌꯦ
ꯌꯥꯔꯦ ꯃꯣꯏ ꯃꯣꯏ ꯃꯤꯉꯣꯟꯗ ꯍꯥꯏꯗ꯭ꯔꯁꯨ ꯍꯣꯔꯦꯟ ꯀꯩꯅꯣ ꯈꯠꯅꯕ ꯀꯥꯟꯗꯅꯦ ꯑꯗꯨꯃꯥꯏꯅ ꯇꯧꯕ ꯗꯨꯃꯥꯏꯅ ꯇꯧꯕ ꯀꯥꯏꯅ ꯍꯥꯏꯔꯗꯤ ꯉꯝꯖꯔꯔꯣꯏ
ꯑ ꯈꯪꯗꯦ ꯃꯥꯁꯨ ꯂꯤꯛꯄ꯭ꯔꯥ ꯍꯥꯏꯔꯗꯤ ꯂꯤꯛꯇꯕ ꯂꯤꯛꯇꯦ ꯍꯥꯏꯔꯗꯤ ꯕ꯭ꯂꯠ ꯂꯥꯏꯟ ꯂꯩꯕ ꯃꯥꯜꯂꯦ ꯃꯣꯏꯁꯨ
ꯑꯣꯏꯔꯝꯅꯤ ꯃꯣꯏꯒꯤ ꯑꯣꯏꯔꯝꯒꯅꯤ ꯂꯩꯔꯝꯅꯤ
ꯂꯤꯁꯤꯡ ꯑꯃ ꯑꯅꯤ ꯑꯗꯨꯝ ꯄꯤꯔꯗꯤ ꯑꯗꯨꯝ ꯍꯥꯏꯕꯗꯣ ꯄꯩꯁꯥ ꯅꯪ ꯄꯥꯏꯕꯗꯣ ꯑꯗꯨꯝ ꯄꯨꯔꯥ ꯏꯁꯄꯦꯟ ꯊ꯭ꯔꯤꯐꯇꯤ ꯅꯪꯁꯤ ꯉꯝꯕꯗꯣ
ꯎꯝ ꯑꯗꯨ ꯑꯩꯅ ꯋꯥ ꯍꯥꯏꯈꯤꯕꯀꯣ ꯏꯅꯥꯛꯇ ꯂꯩꯕ ꯃꯤꯁꯤꯡꯁꯦ
ꯍꯣꯏ
ꯅꯨꯄꯥ ꯑꯣꯏꯔꯒꯦꯔ ꯅꯨꯄꯤ ꯑꯣꯏꯔꯒꯦꯔ ꯒꯦꯝꯗ ꯉꯥꯎꯕ ꯉꯥꯛꯇ
ꯍꯧꯖꯤꯛꯔꯥ
ꯍꯣꯏꯅꯦ ꯒꯦꯝ ꯉꯥꯛꯇ ꯈꯪꯗꯦ ꯀꯩꯒꯤꯅꯣ ꯈꯪꯗꯦ ꯏꯃꯥꯟꯅꯕꯤ ꯏꯃꯥꯟꯅꯕꯁꯤꯡ ꯏꯅꯥꯎ ꯅꯨꯄꯤ ꯅꯨꯄꯥꯁꯤꯡꯁꯦ
ꯀꯩ ꯍꯥꯏꯗꯣꯏꯅꯣ ꯈꯪꯗ꯭ꯔꯦ ꯍꯧꯖꯤꯛ ꯑꯩꯅ ꯑꯩꯈꯣꯏꯒ ꯀꯩꯅꯣ ꯇꯧꯕꯁꯤꯁꯨ ꯑꯉꯥꯡꯆꯥꯁꯤꯡꯅꯦꯕ ꯑꯩꯅ ꯁꯅꯥꯃꯤꯟꯅꯕꯗꯣ ꯑꯁ ꯃꯣꯏꯅ ꯑꯩꯉꯣꯟꯗ ꯋꯥ ꯉꯥꯡꯕ ꯁꯇꯥꯜꯁꯦ ꯑꯩꯁꯦ ꯑꯉꯥꯡ ꯃꯆꯥꯒꯤ ꯇꯥꯏꯞꯇ ꯑꯃꯨꯛ ꯑꯩꯈꯣꯏꯒ ꯂꯦꯡꯒꯥ ꯃꯥꯟꯅꯕꯒꯤ ꯇꯥꯏꯞꯇ ꯑꯗꯨꯝ ꯉꯥꯡꯉꯦ ꯍꯥꯏꯕ
ꯑꯩꯕꯨꯁꯨ ꯑꯗꯨꯃꯥꯏꯅ ꯇꯧꯕꯅꯤ ꯈꯪꯗꯦ
ꯑꯩꯅ ꯑꯗꯨꯕꯨ ꯑꯩꯅ ꯑꯗꯨꯝ ꯊꯥꯕꯤꯕꯅꯦ ꯑꯉꯥꯡꯁꯤꯡ ꯍꯥꯏꯔꯒꯗꯤ ꯃꯔꯛ ꯃꯔꯛꯇ ꯏꯆꯦ ꯀꯧꯔꯛꯑꯦ ꯑꯃꯨꯛꯀ
ꯎꯝ
ꯌꯥꯝ ꯑꯉꯥꯡꯅꯦ ꯍꯥꯏꯕ ꯌꯥꯝ ꯑꯉꯥꯡ ꯑꯣꯏꯔꯁꯨ ꯌꯥꯝ ꯑꯉꯥꯡꯅꯦ ꯍꯥꯏꯕ ꯑꯩꯈꯣꯏꯅ ꯁꯟꯅꯃꯤꯟꯕ ꯁꯅꯥꯃꯤꯟꯅꯕꯗꯣ
ꯎꯝ
ꯃꯣꯏꯁꯦ
ꯑꯩ ꯑꯩꯕꯨꯁꯨ ꯑꯗꯨꯝ ꯇꯤꯟꯅꯔꯗꯤ ꯍꯧꯖꯤꯛ ꯅꯍꯥꯟ ꯅꯪꯕꯨ ꯊꯤꯟꯕꯤꯅꯤꯡ ꯉꯥꯏ ꯑꯦ ꯅꯨꯨꯄꯥ ꯑꯃ ꯀꯩꯅꯣ ꯀꯣꯜ ꯇꯧꯔꯛꯏꯗꯅ
ꯍꯝ
ꯅꯠꯇꯦ ꯊꯤꯡꯕꯤꯅꯤꯡꯉꯥꯏ ꯅꯠꯇꯦ ꯂꯝꯕꯤꯗ ꯊꯦꯡꯕ꯭ꯔꯥ ꯊꯦꯡꯗꯕ꯭ꯔꯅ ꯍꯥꯡꯕ ꯀꯥꯟꯗ
ꯎꯝ ꯎꯝ ꯎꯝ
ꯀꯣꯜ ꯇꯧꯕ ꯃꯈꯣꯏꯗꯁꯨ ꯑꯉꯥꯡ ꯅꯨꯄꯤ ꯃꯆꯥ ꯍꯟꯗꯛꯅ ꯀ꯭ꯂꯥꯁ ꯇꯦꯟ ꯀꯥꯗꯣꯏꯅꯦ ꯀꯥꯔꯒ ꯂꯩ ꯃꯥꯒ ꯇꯤꯟꯅꯔꯤꯗꯤ ꯃꯥꯁꯨ ꯑꯗꯨꯝ ꯏꯕꯥꯅꯤ ꯑꯗꯨꯝ ꯇꯤꯟꯅꯕꯅꯤ
ꯎꯝ ꯑꯗꯨ ꯀꯩꯒꯤꯅꯣ ꯅꯪꯅ ꯑꯥꯏ ꯖꯤ ꯄꯥꯏꯗꯕꯗꯣ
ꯋꯥꯠꯂꯤꯗ ꯑꯩ
ꯑꯩ ꯌꯥꯝ ꯉꯛꯑꯦ ꯍꯥꯏꯕ ꯃꯤ ꯃꯌꯥꯝꯅ ꯄꯥꯏꯅꯕꯅꯦ ꯀꯩꯒꯤꯅꯣ ꯅꯪꯅ ꯍꯧꯖꯤꯛꯐꯥꯎ ꯑꯥꯏꯖꯤ ꯑꯥꯏꯖꯤ ꯑꯦꯀꯥꯎꯟ ꯂꯩꯇꯕꯗꯣ ꯌꯥꯝ ꯉꯛꯑꯦꯕ
ꯌꯥꯝ ꯄꯥꯏꯅꯤꯡꯕꯗꯤ ꯂꯩꯇꯦꯗ ꯑꯩꯖꯦ ꯑꯃꯨꯛ
ꯄꯥꯏꯌꯨꯍꯦ ꯑꯗꯨꯕꯨꯗꯤ ꯍꯥꯏꯗꯤ ꯑꯥꯏꯖꯤꯁꯦ ꯐꯗꯤ ꯐꯕꯅꯦ ꯐꯠꯇ ꯑꯣ ꯐꯠꯁꯨ ꯐꯠꯇꯕꯅꯦ ꯐꯠꯁꯨ ꯌꯥꯝ ꯐꯕꯅꯦ
ꯎꯝ ꯑꯩꯅ ꯑꯃꯨꯛꯀꯥ ꯃꯨꯚꯤ ꯌꯦꯡꯕ ꯍꯧꯔꯗꯤ ꯐꯦꯁꯕꯨꯛꯇꯁꯨ ꯄꯥꯏ
ꯐꯦꯁꯕꯨꯛꯇꯤ ꯀꯥꯟꯅꯗꯦꯦ ꯀꯥꯄꯨꯗꯤ ꯀꯥꯟꯅꯔꯝꯒꯅꯤ ꯑꯗꯨꯕꯨ ꯑꯩꯗ ꯀꯅꯥꯗꯤ ꯈꯪꯗꯦ ꯀꯩꯒꯤꯅꯣ ꯐꯦꯁꯕꯨꯛꯗꯤ ꯂꯣꯀꯦꯜ ꯂꯦꯁꯦꯕ꯭ꯔꯤꯇꯤꯁ ꯉꯥꯛꯇ ꯐꯦꯁꯕꯨꯛ ꯇꯒꯗꯤ
ꯇꯜꯂꯦ ꯋꯥ
ꯌꯥꯝ ꯑꯉꯥꯡꯁꯤꯡꯁꯨ ꯑꯗꯨꯝ ꯀꯩꯅꯣ ꯑꯥꯏꯖꯤ ꯄꯥꯏꯕꯗꯣ ꯍꯦꯛ ꯀ꯭ꯂꯥꯁ ꯇꯨꯌꯦꯜꯄ ꯂꯣꯏꯕ꯭ꯔꯥ ꯂꯣꯏꯇꯕ꯭ꯔꯥ ꯃꯤꯁꯤꯡꯗꯣ
ꯑꯁ ꯍꯧꯖꯤꯛꯇꯤ ꯍꯧꯖꯤꯛꯇꯤ ꯑꯩ ꯖꯤ ꯑꯩ ꯖꯤ ꯂꯣꯏ ꯑꯦꯀꯥꯎꯟ ꯂꯩꯅꯔꯕꯅꯦ ꯑꯥꯡ ꯑꯉꯥꯡꯁꯤꯡꯗꯣ ꯀ꯭ꯂꯥꯁ ꯅꯥꯏꯟ ꯇꯦꯟ ꯗꯤꯒ꯭ꯔꯤ ꯑꯣꯏꯔꯒꯦꯔꯥ ꯂꯣꯏ ꯂꯩꯔꯕꯅꯦ ꯐꯣꯜ ꯄꯥꯏꯕ ꯈꯨꯗꯤꯡꯒꯤ ꯅꯪꯗꯤ ꯍꯧꯖꯤꯛꯇꯤ ꯃꯥꯁꯇꯔ ꯂꯣꯏꯔꯒ ꯑꯦꯀꯥꯎꯟꯁꯨ ꯂꯩꯁꯨ ꯂꯩꯇꯦ ꯌꯥꯝ ꯉꯥꯛꯑꯦ ꯍꯥꯏꯕ
ꯑꯩ ꯅꯦꯠꯐ꯭ꯂꯤꯛꯁꯇ ꯆꯣꯞꯃꯟꯕꯒꯤ
ꯑꯉꯛꯄꯅꯦ ꯃꯤꯅ ꯅꯪ ꯑꯩꯖꯤ ꯑꯦꯀꯥꯎꯟ ꯍꯥꯡꯉꯗꯤ ꯂꯩꯇꯦ ꯍꯥꯏꯕꯗꯨ ꯏꯀꯥꯏꯗ꯭ꯔꯣ ꯍꯥꯏꯕ
ꯍꯣꯏ ꯑꯦ ꯕꯤꯁꯨ ꯌꯥꯝ ꯄꯥꯏꯗꯦ ꯀꯩꯅꯣ ꯅꯦꯠꯐ꯭ꯂꯤꯛꯁꯇ ꯌꯦꯡꯕ ꯌꯥ ꯌꯥꯗꯕ ꯀꯥꯟꯗ ꯗꯨꯝ ꯆꯪꯕꯅꯦꯕ
ꯎꯝ ꯑꯗꯨꯒꯅꯦ ꯑꯩꯅ ꯐꯦꯁꯕꯨꯛ ꯆꯪꯕꯗꯤ ꯀꯩꯅꯣ ꯃꯣꯏꯒꯤ ꯅꯍꯥꯟ ꯅꯍꯥꯟꯒꯤ ꯑꯐ꯭ꯔꯤꯀꯥꯒꯤꯒꯨꯝꯕ ꯅꯠꯇ꯭ꯔꯒ ꯑꯇꯣꯞ ꯇꯣꯞꯄꯒꯤꯒꯨꯝꯕ ꯎꯝ ꯍꯥꯟ ꯍꯥꯟꯒꯤ ꯀꯥꯔꯇꯨꯟꯗ ꯃꯣꯏꯅ ꯋꯥꯔꯤ ꯁꯦꯝꯕꯗꯣ
ꯎꯝ
ꯑꯗꯨꯒꯨꯝꯕꯗꯨ ꯌꯦ ꯌꯦꯡꯕ ꯌꯥꯝ ꯅꯨꯡꯉꯥꯏ ꯍꯥꯏꯕ ꯑꯩꯗꯤ
ꯎꯝ
ꯑꯗꯨꯒ ꯃꯣꯏꯒꯤ ꯃꯤꯌꯥꯎ ꯃꯤꯌꯥꯎꯗꯣ ꯀꯦꯠꯀꯤꯗꯣ ꯑꯗꯨꯁꯨ ꯗꯨꯝ ꯌꯦꯡꯉꯦ ꯑꯩꯗꯤ
ꯑꯩꯗꯤ ꯀꯩ ꯃꯤꯒꯤ ꯂꯥꯏꯐꯒꯨꯝꯕ ꯌꯦꯡꯕ ꯅꯣꯛꯅꯤꯡꯕ ꯚꯤꯗꯤꯑꯣꯒꯨꯝꯕꯗꯣ ꯑꯗꯨꯝ ꯌꯦꯡꯉꯦ
ꯑꯩꯗꯤ ꯂꯥꯏꯐꯇꯤ ꯌꯦꯡꯗꯦ
ꯑꯩꯁꯨ ꯂꯥꯏꯐꯇꯤ ꯖꯣꯏꯟ ꯇꯧꯗꯦ ꯑꯗꯨ ꯑꯣꯏꯔꯁꯨꯀꯣ ꯀꯃꯦꯟꯒꯨꯝꯕ ꯄꯥꯝꯕꯗ ꯅꯨꯡꯉꯥꯏ
ꯑꯗꯨ ꯃꯔꯛ ꯃꯔꯛ ꯑꯗꯨꯗꯤ ꯅꯍꯥꯟ ꯅꯪꯅ ꯅꯪꯒꯤ ꯁꯇꯦꯇ ꯍꯥꯥꯞꯄꯗꯣ ꯎꯝ ꯐꯩ ꯅꯍꯥꯟ ꯅꯪꯒꯤ ꯅꯪꯒꯤ ꯏꯁꯇꯁꯇ ꯍꯥꯏꯗꯤ ꯀꯦꯁꯅꯣ ꯗ꯭ꯔꯛ ꯀꯩꯅꯣ ꯍꯥꯞꯄꯗꯣ ꯑꯗꯨ ꯗꯨꯅꯨ ꯑꯩꯒꯤꯗꯤ ꯗꯨꯝ ꯌꯦꯡꯉꯦ ꯑꯩꯗꯤ
ꯑꯩꯁꯨ ꯉꯔꯥꯡꯁꯨ ꯑꯃꯨꯛꯀ ꯃꯥꯒꯤ ꯐꯖꯅ ꯌꯦꯡꯈ꯭ꯔꯕꯅꯤ ꯑꯗꯨ ꯍꯦꯛ ꯂꯣꯏꯕ ꯀꯥꯟꯗ
ꯎꯝ ꯃꯥꯒꯤꯗꯤ ꯑꯗꯨꯝ ꯌꯦꯡꯉꯦ ꯑꯩꯗꯤ
ꯅꯣꯛꯅꯤꯡꯕꯅꯤꯀꯣ ꯃꯁꯤ ꯅꯨꯄꯤꯁꯨ
ꯎꯝ
ꯃꯥꯅ ꯔꯥꯏꯠꯁ ꯄꯥꯏꯕꯗꯣ ꯃꯤꯁꯌꯨꯁ ꯇꯧꯈ꯭ꯔꯦ ꯈꯔꯗꯤ
ꯑꯗꯨꯕꯨ ꯃꯔꯛ ꯃꯔꯛꯇꯗꯤ ꯗꯨꯃꯥꯏꯅꯁꯨ ꯇꯧꯗꯣꯏꯅꯦ ꯊꯧꯅ ꯂꯩꯕꯗꯣ ꯈꯪꯍꯟꯒꯗꯧꯕꯅꯦ
ꯎꯝ
ꯌꯥꯝ ꯎꯁꯤꯠꯇꯕ ꯃꯤꯁꯨ ꯂꯩꯕꯅꯦ ꯍꯥꯏꯕ
ꯍꯣꯏ
ꯃꯤ ꯃꯤ ꯈꯔꯗꯤ ꯅꯨꯄꯤꯁꯤꯡꯁꯦ ꯃꯌꯨꯝ ꯄꯥꯟꯕ ꯀꯥꯟꯗ ꯃꯤ ꯈꯔꯁꯤꯗꯤ ꯌꯥꯝꯅ ꯋꯥꯅ ꯋꯥꯅ ꯈꯪꯉꯒ ꯂꯩꯕ ꯃꯤ ꯃꯌꯥꯝ ꯌꯥꯝ ꯂꯩꯕꯅꯦ ꯍꯥꯏꯕ
ꯑꯣ
ꯑꯗꯨ ꯃꯣꯏꯗꯤ ꯉ ꯪꯕ ꯍꯦꯛ ꯉꯝꯗꯕꯅꯤꯅ ꯑꯗꯨꯒꯨꯝꯕ ꯃꯤ ꯃꯌꯥꯝ ꯂꯩꯕꯅꯦ ꯑꯗꯨꯒꯤ ꯗꯃꯛꯁꯨ ꯃꯥꯅ ꯉꯥꯡꯊꯣꯛꯄꯁꯦ ꯈꯔꯗꯤ ꯑꯦꯋꯦꯔꯅꯦꯁꯅꯦꯅ ꯑꯩꯗꯤ ꯄꯣꯖꯤꯇꯤꯞ ꯀꯤꯗ ꯈꯜꯂꯗꯤ ꯑꯗꯨꯃꯥꯏꯅ ꯈꯜꯂꯦ
ꯍꯣꯏ ꯑꯁꯤꯒꯨꯝꯕꯗꯤ ꯑꯩ ꯀꯩꯏꯝ ꯇꯧꯗꯦ ꯃꯥꯅ ꯍꯥꯏꯔꯛꯄꯗꯤ ꯈꯣꯏ ꯑꯗꯨꯝ ꯑꯦꯄ꯭ꯔꯤꯁꯦꯠ ꯇꯧꯋꯦꯀꯣ ꯑꯗꯨ ꯑꯣꯏꯔꯁꯨ ꯃꯥꯒꯤꯁꯨ ꯈꯔ ꯈꯔꯗꯤ ꯂꯝꯍꯦꯟꯕ
ꯍꯣꯏ ꯍꯣꯏ ꯂꯩꯌꯦ ꯂꯩꯌꯦ ꯂꯩꯕꯕꯨꯗꯤ ꯂꯩꯌꯦ
ꯑꯗꯨꯅꯅꯦ ꯑꯩ ꯁꯤꯒꯤ ꯃꯃꯥꯡꯒꯤ ꯚꯣꯏꯁ ꯔꯦꯁ ꯇꯧꯕꯗꯣ ꯀꯩꯏꯝ ꯇꯧꯗꯦ ꯌꯥꯝ ꯐꯩ ꯑꯦꯄ꯭ꯔꯤꯁꯤꯌꯦꯠ ꯇꯧꯋꯦ
ꯑꯗꯨꯒ ꯃꯥꯅ ꯍꯥꯏꯗꯤ ꯃꯥꯁꯦ ꯇꯨꯃꯤꯟꯅ ꯂꯩꯔꯒ ꯑꯗꯨꯒꯨꯝꯕꯗ ꯐꯣꯡꯗꯣꯛꯇꯕꯤꯗ ꯀꯩ ꯍꯥꯏꯗꯣꯏꯅꯣ ꯑꯪ ꯃꯣꯏ ꯌꯨꯝꯗ ꯈꯛꯇ ꯃꯥꯁꯦ ꯃꯆꯤꯟ ꯀꯜꯂꯒ ꯒ ꯂꯩꯔꯗꯤ ꯀꯅꯥꯅ ꯈꯪꯒꯦ ꯍꯟꯗꯛꯇꯤ ꯃꯤ ꯐꯠꯇꯕ ꯌꯥꯝꯕꯅꯤꯅ ꯃꯤ ꯃꯋꯥ ꯃꯄꯥꯁꯨ ꯍꯥꯠꯄꯤꯌꯦ ꯃꯥꯒꯤ ꯅꯨꯄꯤꯁꯨ ꯍꯥꯠꯄꯤꯌꯦ ꯑꯗꯨꯒꯨꯝꯕ ꯌꯥꯝ ꯌꯥꯝꯃꯤꯗꯅ
ꯍ
ꯑꯗꯨ